ꯑ
ꯍꯂꯣ
ꯋꯥꯕꯣ
ꯍꯥꯥ
ꯇꯃꯥꯏꯔꯤꯕꯣ
ꯅꯨꯡꯉꯥꯏꯕꯗ ꯂꯣꯏꯔꯦ
ꯆ ꯊ ꯍꯥꯏꯕꯣ ꯀꯥꯏꯕꯗꯨ
ꯆꯥꯛ ꯆꯥꯗꯍꯦ ꯃꯦꯒꯤ ꯃꯦꯒꯤ ꯄꯦꯛꯀꯦꯠ ꯑꯅꯤ ꯆꯥꯏ ꯉꯁꯥꯏ ꯊꯣꯡꯉꯒ ꯆꯥꯕꯅꯦ
ꯍ ꯐꯠꯇ
ꯑ
ꯑ ꯀ ꯇ
ꯅꯝꯐꯨꯇ ꯆꯥꯕꯅꯤ ꯆꯥꯕ ꯉꯝꯗꯣꯏ
ꯌꯥꯔ ꯌꯥꯔ ꯑꯣꯏꯣꯏ ꯆ ꯌꯥꯔꯔ ꯀꯦꯁꯦꯁ ꯂꯩ ꯎꯝ ꯆ ꯅ ꯀꯤꯔꯣ ꯎꯝꯀꯤꯔꯣ
ꯌꯥ ꯅꯤꯡꯗꯦ
ꯀꯩ ꯄꯤꯖꯥꯗꯏꯅ
ꯀꯩꯁꯥꯒꯦ ꯅ
ꯀꯩꯅ
ꯎꯝ
ꯑꯩ ꯆꯥꯅꯤꯡꯕ ꯄꯤꯕ ꯉꯝꯒꯅꯤ꯭ꯔ
ꯅꯣꯏꯅꯦ ꯀꯩ ꯆꯥꯒꯦ ꯅꯅꯨꯡ
ꯍ ꯑꯩꯗꯤ ꯑꯩꯗꯤ ꯀꯣ ꯀꯗ ꯍꯥꯏꯁꯥ
ꯎꯝ ꯑꯣ ꯏꯕ ꯌꯥ ꯑꯕꯕꯥ ꯑꯗꯨ ꯉ
ꯑꯣꯗ ꯅꯪꯁꯦ
ꯑꯣꯏꯗꯕ ꯋꯥ ꯉꯥꯡꯅꯤꯡꯕ ꯑꯩ
ꯎ ꯃꯤꯒꯗ
ꯊꯤꯗꯨꯒ ꯂꯣꯏꯔꯦ ꯀꯥꯏꯅ
ꯇꯥꯎꯅ ꯇꯥꯎꯗ
ꯑꯁ ꯊꯗ꯭ꯔꯥ ꯍꯥ ꯅꯪ ꯀꯩꯅꯣ ꯑꯩꯒꯤ ꯍꯥꯄꯦꯜ ꯊꯝꯐꯝ ꯈꯪꯗ꯭ꯔꯦ ꯑꯩ
ꯑꯥ
ꯑꯩ ꯍꯥꯞ ꯄꯦꯟ
ꯀꯩ ꯍꯥꯦ
ꯑꯗꯣ ꯇꯝꯐꯝ ꯈꯪꯗ꯭ꯔꯦ ꯁꯦꯠꯀꯤ ꯇꯧꯔꯒ
ꯑꯩꯉꯣꯟꯗ ꯂꯩ ꯂꯥꯛꯑꯣ ꯅꯪ ꯅꯪ ꯉꯔꯥꯡ ꯉꯔꯥꯡꯗ ꯊꯝꯃꯣ ꯑꯗꯨꯗꯤ ꯎ
ꯌꯥꯔꯦ ꯌꯥꯔꯦ
ꯑ ꯃꯃꯒ ꯇꯒꯔꯤꯦ ꯑꯗꯨꯗꯤ
ꯑꯆꯥ ꯌꯦ ꯅ ꯌ ꯃꯐꯝꯁꯨ ꯈꯪꯗꯦ ꯑꯩ
ꯇꯗ ꯐꯉꯂꯤ
ꯆꯀꯦ ꯍꯥꯏꯔꯒ ꯅꯪꯅ ꯌꯥꯗꯕꯗꯨꯗꯤ
ꯀꯔꯤꯗ ꯑꯦꯟꯅꯩꯕ ꯋꯥ
ꯑ ꯀ
ꯌꯥ ꯑꯗꯨꯗꯔꯣ
ꯑꯩꯁꯦ ꯄꯨꯡ ꯇꯔꯥ
ꯎ ꯇꯔꯥ
ꯇꯧꯂꯗꯤ ꯁꯥ
ꯅꯣꯏꯒꯤ ꯍꯦꯟꯖꯥꯡꯒ ꯑꯩꯅꯥ ꯂꯩꯕꯤ ꯕꯥꯗꯣ ꯍꯧꯖꯅꯥ ꯂꯩꯌꯦ ꯀꯗ
ꯇ꯭ꯔꯗꯤ ꯅꯪ ꯈꯛꯇ ꯂꯩꯕ ꯌꯥꯕ꯭ꯔꯥ ꯍꯥ
ꯅꯪ ꯂꯩꯏꯁꯨ ꯅꯪ ꯀꯅ ꯊꯤꯒꯦ ꯍꯥꯏ ꯅꯣ
ꯌꯥꯔꯦ
ꯑꯥ
ꯌꯥꯖꯔꯦ ꯌꯥꯖꯔꯦ
ꯇꯥꯕ꯭ꯔꯣ
ꯇꯥꯏ
ꯑꯉꯥꯡ ꯁꯤꯡꯗꯤ ꯇꯨꯝꯈ꯭ꯔꯕꯣ
ꯇꯨꯝ ꯗꯦꯍꯦ ꯂꯩꯔꯤꯛ ꯀꯟꯅ ꯇꯧꯔꯤꯍꯦ ꯃꯣꯏ꯫
ꯏ ꯅꯪꯅ ꯀꯩꯗꯧ ꯔꯤꯕꯥ ꯑꯗꯨꯗꯤ
ꯑꯩꯅ ꯏꯔꯨꯕ ꯍꯧꯖꯤꯛꯁꯦ ꯗ꯭ꯔꯦꯁ ꯑꯞ ꯇꯧꯕ
ꯑ ꯑꯃꯨꯛ ꯊ‌ꯣꯛꯑꯗꯣꯏꯔꯣ
ꯍꯣꯏ ꯁꯣꯛꯈ꯭ꯔꯗꯤ
ꯊꯣꯛ ꯎꯅꯨ ꯀꯟꯗꯦ ꯂꯥꯛꯑꯣ ꯍꯥꯏꯔꯣ
ꯍꯥꯥ
ꯄꯥꯏꯔꯛꯑꯣ
ꯁꯤꯁ
ꯁꯨꯃꯥꯡꯗ ꯂꯦꯞꯄ ꯂꯩꯔꯦ ꯄꯥꯏꯔꯣ
ꯅꯪꯒꯤ ꯅꯪꯁꯦ ꯑꯩꯕꯨ ꯌꯥꯝ ꯃꯤꯁ ꯇꯧꯕ ꯃꯥꯜꯂꯦꯍꯦ
ꯎꯝ ꯃꯤꯁ ꯇꯧꯔꯝꯅꯦ ꯎꯁꯨ ꯎꯗ꯭ꯔꯦ ꯃꯇꯝꯗꯣ ꯃꯇꯝ ꯑꯃꯒꯤ
ꯃꯥꯇꯝ ꯑꯃꯒꯤ
ꯅꯝꯕ ꯃꯇꯝꯔꯥ
ꯃꯥꯇꯝ ꯔꯥ ꯃꯤꯁ ꯇꯧꯕꯩ ꯅꯪ ꯒꯥ ꯏꯁꯄꯦꯟ ꯇꯧꯔꯝꯕꯗꯣ
ꯌꯥꯔꯦ ꯄꯦꯟ ꯇꯧꯕꯗꯣ ꯀ ꯍꯥꯏꯅ ꯀꯔꯝꯕ ꯃꯇꯝꯗ ꯑꯩꯒꯥ ꯄꯦꯟ ꯇꯧꯒꯥ
ꯑꯁ ꯅꯪ ꯈꯪꯗꯔꯕꯣ
ꯑꯩꯗꯤ ꯈꯪꯗ‌ꯦꯕ‌ꯣ ꯈꯪꯗ‌ꯦ ꯈꯪꯗ‌ꯦ
ꯎꯝ ꯈꯪꯗꯦꯅꯦ ꯑꯉꯥꯡ ꯁꯤꯡꯖ ꯆꯩ ꯋꯥꯠꯂꯤꯅꯦ
ꯅꯣꯏ ꯚꯔꯥ ꯂꯩꯃꯤꯟꯅꯕ꯭ꯔꯣ ꯍꯥ ꯕꯔꯥꯒꯤ ꯃꯤꯁꯤꯡꯔꯣ
ꯍꯣꯏꯅꯦ ꯑꯥꯅꯤꯅꯤ ꯍꯥꯏꯕꯥ ꯁꯨ ꯇꯥꯗꯦ ꯃꯣꯏ ꯊꯣꯛꯄ ꯄ ꯆꯥꯡ ꯉꯥꯡꯂꯩ
ꯑꯣ
ꯇꯥꯗ꯭ꯔꯕ ꯍꯧꯖꯤꯛꯇꯤ
ꯇꯒ꯭ꯔꯦ
ꯎꯝ
ꯋꯥꯃ ꯑꯣꯔꯤꯁꯥ ꯅ
ꯉ ꯑꯉꯗ
ꯑꯗꯨ ꯋꯥꯔꯤ ꯁꯥꯕ
ꯔꯝꯕ ꯋꯥꯔꯤ ꯍꯥ ꯋꯥꯔꯤ ꯂꯩꯇ ꯍꯟꯗꯛ ꯑꯩ
ꯎ
ꯄꯩꯁꯥ ꯂꯩꯇꯕ ꯋꯥꯔꯤ ꯂꯤꯌꯨꯔꯥ ꯍꯥ
ꯦꯒꯦꯒ ꯇ ꯃ ꯆꯔ ꯄꯣꯄꯔ ꯀꯩꯅ
ꯍꯥ ꯁꯤꯡꯒꯣꯜꯗ ꯃꯆꯥ ꯄꯣꯛꯄ
ꯍ
ꯁꯤꯒ ꯃꯁꯥꯄꯣ ꯀ
ꯁꯦꯒ ꯀꯩꯅꯣ ꯁꯦꯒꯥꯛꯗ ꯃꯆꯥ ꯄꯣꯛꯄ ꯍꯥꯏꯗꯤ ꯀꯔꯝꯕ ꯃꯆꯥꯥ
ꯁꯤꯔꯥꯛꯄ ꯃꯇꯝ ꯅꯃꯦ ꯍꯥꯏ ꯐꯟꯗ
ꯑꯩꯔ
ꯆꯠꯇꯦꯗ ꯑꯗꯨ ꯍꯥꯏ ꯑꯗꯨꯃꯥꯏꯅ ꯍꯥꯏꯅꯕꯗꯨ ꯈꯪꯗꯕ꯭ꯔꯕ
ꯀꯅꯥꯒꯤꯁꯦꯒꯥꯕꯅ ꯅꯝꯕ꯭ꯔꯥ ꯍꯥ
ꯃꯤꯅ ꯍꯥꯏꯕ ꯑꯃ ꯑꯃꯅ ꯉꯥꯡꯉ ꯋꯥꯃ ꯑꯣꯏꯅ
ꯑꯩꯈꯣꯏꯗꯤ ꯂꯧꯁꯟꯕꯗꯣ ꯈꯔ ꯋꯥꯠꯄꯁꯦ
ꯎ ꯋꯥ ꯃꯅꯤꯗ
ꯑꯩꯈꯣꯏꯗꯤ ꯐꯖꯕꯅꯤꯅ ꯃꯤꯡꯁꯦꯜꯁꯨ ꯃꯤꯡꯁꯦꯜ ꯌꯦꯡꯕ ꯍꯧꯈ꯭ꯔꯗꯤ ꯇꯣꯛꯅꯤꯡꯗꯦꯅꯦ
ꯑꯩ ꯑꯩ ꯑꯩꯦ ꯄꯁ ꯇ
ꯅꯪ ꯌꯦꯡꯉꯒ ꯀꯩꯗꯧꯗꯣꯏꯕ
ꯅꯪ ꯅꯪꯒꯤ ꯁꯛꯇꯨ ꯌꯦꯡꯕ ꯌꯥꯗꯕ꯭ꯔꯥ
ꯌꯥꯗꯦ
ꯌꯦꯡ ꯌꯦꯡꯕ ꯌꯥꯗꯦ ꯌꯥꯝ ꯌꯥꯝ ꯀ꯭ꯋꯥ ꯌꯥꯝ ꯌꯥꯝ ꯀ꯭ꯋꯥꯂꯤꯇꯤ ꯂꯩ ꯃꯥꯏꯅꯦ ꯁꯤꯁꯦ ꯅꯣꯏꯒꯨꯝꯕꯅ ꯄꯪꯌꯦꯡ ꯌꯦꯡꯕ ꯌꯥꯅꯤꯦ
ꯑꯗꯨꯗꯨ ꯍꯥꯏꯥꯏꯕꯤ ꯌꯥꯕꯉ
ꯍꯥꯏꯕꯤ ꯌꯥꯕꯨꯒꯤ ꯍꯥꯏꯅꯦ
ꯍꯥꯏ ꯗꯦꯠ ꯑꯣꯈꯦ ꯃꯥꯏꯕ
ꯅꯪ ꯑ ꯏꯝ ꯅꯪ ꯁꯤꯛꯁ ꯑꯦ ꯁꯚꯦꯟ ꯑꯩꯠ ꯁꯦꯃꯦꯁꯇꯔ ꯇꯝꯕ꯭ꯔꯥ ꯅꯪ ꯏꯁ ꯑꯦ ꯁꯦꯚꯦꯟ ꯁꯦꯃꯤꯁꯇꯔ ꯇꯣꯛꯈ꯭ꯔꯦ
ꯎꯝꯗꯧꯗꯩꯅꯣ ꯑꯗꯨ ꯇꯃꯒ ꯃꯣꯏ ꯄꯩꯁꯥꯤ ꯅꯁꯨ ꯅꯠꯇ
ꯁꯤ ꯁꯤ ꯅꯪꯅꯤ ꯆ ꯂꯨꯍꯣꯡꯈ꯭ꯔꯣꯗ ꯂꯥꯏꯔꯤꯛ ꯇꯝꯕꯁꯨ ꯀꯅꯥꯔꯣꯏ
ꯅꯪ ꯅꯪ ꯅꯪ ꯂꯩꯇ꯭ꯔꯗꯤ ꯀꯃꯥꯏꯅ ꯍꯧꯍꯣꯡꯗꯣꯏꯅꯣ
ꯐꯠꯇꯩꯍꯦ ꯅꯪ ꯅꯨꯄꯤ ꯂꯩꯕꯗꯣ
ꯑꯗꯨ ꯇꯅꯤꯅꯦ
ꯑꯩꯗꯤ ꯅꯨꯄꯥ ꯂꯩꯔꯦꯅ
ꯎ
ꯑꯩꯒꯤ ꯅꯨꯄꯥꯗꯣ ꯃꯆꯥ ꯑꯅꯤ ꯂꯩꯈ꯭ꯔꯦ
ꯑꯗꯣ ꯑꯩꯔꯥꯕ
ꯅꯪ ꯅꯆꯥ ꯑꯅꯤ ꯂꯩꯔꯕꯣ
ꯎꯝ ꯃꯃꯥꯗꯣ ꯀꯅꯥꯅꯣ ꯍꯥꯏꯕꯤꯕ꯭ꯔꯥ
ꯎꯝ
ꯆꯦꯂ ꯌꯦꯡꯉꯦ
ꯉꯁ ꯍꯥꯏꯔꯒ ꯑꯨꯝꯛ ꯅꯧ ꯑꯩꯅꯦ ꯑꯁ ꯌꯥꯝꯦ ꯑꯣ ꯑꯕ
ꯇꯥꯏ ꯇꯥꯏ
ꯇꯃ ꯐ ꯍꯥꯥ
ꯑꯥ
ꯑꯗꯒꯤ ꯇꯨꯝꯕ ꯀꯅꯅꯨꯡꯉ ꯌꯥꯒꯣ
ꯅꯨꯡꯉꯥꯏꯔꯦ ꯕꯣꯏ ꯐ꯭ꯔꯦꯟ ꯂꯩꯕꯅꯤꯅ ꯕꯣꯏ ꯐ꯭ꯔꯦꯟꯒ ꯋꯥꯔꯤ ꯁꯥꯟꯅꯔꯒ ꯇꯨꯝꯃꯅꯤꯅꯦ ꯀꯩꯅꯣ ꯍꯥ
ꯎꯝ
ꯑꯩꯗꯤ ꯋꯥꯔꯤ ꯁꯅ ꯃꯤ ꯂꯩꯔꯗꯤ ꯑꯗꯨꯝ ꯇꯨꯝꯃꯦ ꯁ꯭ꯂꯤꯞꯄꯤꯡ ꯐꯤꯜꯗꯤ ꯑꯩꯒꯤꯗꯤ
ꯊꯃ ꯀꯦꯗ
ꯂꯈꯤꯤꯡꯕ ꯀ ꯔꯦꯁ ꯍꯥꯥ
ꯁꯅ ꯑꯣ
ꯊꯕ
ꯅꯪ ꯃꯅꯦ ꯁ ꯑꯣ ꯑꯦ
ꯇꯦꯜꯂꯁꯨ ꯋꯥꯡꯉꯁꯨ ꯅꯉꯣꯟꯗ ꯅꯉꯣꯟꯗ ꯀꯔꯤ ꯀꯥꯟꯅꯕ ꯂꯩꯕ
ꯅꯪ ꯁꯣ ꯑꯗꯨꯝ ꯇ ꯇꯦꯟꯕ ꯍꯥ
ꯑꯗꯨꯔꯤ
ꯇꯥꯗꯦ ꯇꯥꯗꯦ ꯅꯪ ꯑꯩꯈꯣꯟꯁꯦ
ꯇꯔꯃꯣꯏ ꯇꯥꯔꯃꯣꯏ ꯅꯪꯅꯤ ꯇꯥꯔ
ꯅꯪꯒꯤ ꯐꯣꯟꯅꯤꯅ
ꯦ ꯅꯪ ꯅꯅꯦ ꯅꯅꯥ ꯅꯅꯦ ꯁꯦꯡ꯭ꯔꯒꯔꯤ ꯀꯩ ꯀꯅꯤ
ꯅꯪꯁꯤ ꯌꯥꯝ ꯑꯣꯚꯔ ꯏꯁꯃꯥꯔꯠ ꯑꯣꯏꯔꯦꯅꯦ ꯍꯥ
ꯪꯗꯤ ꯑꯣꯏꯖꯦ
ꯇꯧꯔꯥ ꯎꯔꯥ ꯅꯪ ꯍꯥ
ꯇꯃꯔ ꯑꯗꯨꯦ ꯌꯦ
ꯅꯪ ꯀꯔꯤ ꯇꯧꯕ꯭ꯔꯥ ꯍꯟꯗꯛ ꯀꯣꯂꯦꯖ ꯆꯠꯄ꯭ꯔꯥ
ꯁꯇꯦ ꯅꯤꯦ
ꯆꯠꯂꯝꯃꯣꯏꯅꯦ ꯁꯛꯇꯣ
ꯀꯣꯁ ꯇꯣꯦ
ꯁꯛꯇꯣ ꯆꯠꯀꯗꯕ ꯃꯥꯥꯟꯜꯂꯤꯅꯦ
ꯄꯨꯁ ꯂ ꯑꯣꯏꯋꯔꯦ ꯍꯥꯏꯔꯦ ꯑꯣꯏꯦꯔꯦ
ꯕꯦꯛꯦꯛ ꯄꯦꯄꯔ ꯂꯩꯕꯗꯣ ꯊꯥꯗ ꯕꯦꯛ ꯄꯦꯄꯔꯗ ꯄꯨꯡꯊꯟ ꯃꯥꯡ ꯊꯟꯕꯗ ꯅꯣꯏꯗꯦ
ꯂꯣꯏꯈ꯭ꯔꯦ ꯗꯦꯕꯤꯕ ꯊꯥꯕ ꯂꯣꯏꯈꯔꯦ
ꯁꯤꯛꯁ ꯁꯦꯃꯦꯁꯇꯔꯗ ꯆꯥꯗ꯭ꯔꯣ
ꯁꯤꯁꯒꯤꯔꯤ ꯌꯥꯎ ꯊꯧꯖꯌꯦ
ꯍꯥꯥ
ꯁꯤꯁ ꯏꯂꯤꯁ ꯏꯎꯊ ꯔꯤꯦ ꯅꯕ
ꯎꯝ ꯑꯗꯨꯗꯁꯨ ꯕꯦꯛ ꯆꯥꯒꯅꯤ
ꯐꯔ ꯆꯔ ꯊꯔ
ꯔꯗꯤ ꯊꯧꯔꯣ ꯄꯦꯆꯅꯤ
ꯄꯖꯥꯕꯤ ꯁꯥꯅꯅꯕ
ꯅꯃ ꯑꯔꯣ ꯍꯥ
ꯑꯣ ꯍ ꯄꯒꯤꯔ
ꯎ ꯅꯨꯄꯤꯤꯗ
ꯅꯪꯅꯦ ꯑꯗꯨꯁꯨ
ꯑꯩꯔꯤ ꯃꯄꯥ ꯂꯩꯖꯔꯕꯗꯣ ꯍꯥ
ꯑꯗꯨ ꯑꯩꯅꯤꯅꯦ
ꯈꯨꯣꯏꯗꯤ ꯄꯖꯁꯤꯔꯕꯨꯗꯤ ꯑꯣ
ꯎꯝ
ꯉꯟꯅ ꯇ